ꯍꯜꯂꯣ ꯇꯥꯕ꯭ꯔꯣ ꯑꯩ
ꯃꯈꯣꯟ ꯃꯈꯣꯟꯜ ꯐꯖꯅ ꯇꯥꯕ꯭ꯔꯥ
ꯇꯥꯏꯌꯦ ꯇꯥꯏꯌꯦ ꯑꯩꯒꯤꯗꯤ ꯇꯥꯏ ꯀꯣ
ꯇꯥꯏꯌꯦ ꯇꯥꯏ ꯐꯖꯅ
ꯀꯔꯤ ꯊꯕꯛ ꯆꯠꯂꯝꯕ꯭ꯔꯣ ꯇꯧꯔꯝꯕ꯭ꯔꯣ
ꯊꯕꯛꯇꯣ ꯑꯉꯥꯡ ꯄꯝꯕꯅꯦꯗ
ꯑꯣ
ꯑꯗꯨꯒꯤ ꯉꯁꯤꯗꯣ ꯑꯉꯥꯡ ꯑꯃꯒꯤ ꯕꯥꯔꯗꯦ ꯂꯩꯌꯦꯕꯀꯣ ꯑꯩꯈꯣꯏ ꯆꯤꯆꯦꯒꯤ ꯃꯆꯥ ꯑꯃꯒꯤ ꯑꯗꯨꯒꯤ ꯑꯗꯨꯝ ꯑꯗꯨꯒꯤ ꯊꯕꯛ ꯈꯔ ꯆꯤꯟꯕ ꯍꯧꯖꯤꯛꯇꯤ ꯑꯃꯨꯛ ꯐ꯭ꯔꯤꯗ ꯂꯩꯔꯦ
ꯑꯣ ꯀꯥꯏꯅꯤꯗ ꯀꯥꯏꯅꯤꯗ
ꯅꯪꯗꯤ ꯀꯩꯗꯧꯕ꯭ꯔꯥ
ꯑꯩꯗꯤ ꯑꯩꯗꯤ ꯑꯗꯨꯝ ꯐ꯭ꯔꯤꯅꯤꯗ
ꯎꯝ ꯅꯨꯡꯉꯥꯏꯅꯦ ꯑꯗꯨꯗꯤ
ꯅꯪꯅ ꯉꯁꯥꯏ ꯑꯩꯉꯣꯟꯗ ꯃꯦꯁꯦꯁ ꯊꯥꯔꯛꯄꯗꯨꯗꯤ ꯑꯩ ꯑꯥ ꯊꯕꯛ ꯀꯟꯅ ꯇꯧꯔꯤꯕꯀꯣ
ꯑꯣ ꯑꯩꯒꯤ ꯐ꯭ꯔꯦꯟꯗꯨꯒ ꯐꯥꯎꯅꯕ꯭ꯔꯣ
ꯀꯩꯅꯣꯗꯨꯔꯣ ꯁꯟꯅꯤꯕꯣꯏꯗꯨꯔꯣ
ꯍꯣꯏ ꯁꯟꯅꯤꯕꯣꯏꯗꯣ
ꯍꯥꯏꯌꯦ
ꯑꯣ
ꯅꯪ ꯇꯧꯕ꯭ꯔꯣ
ꯍꯣꯔꯦꯟ ꯇꯧꯔꯛꯀꯅꯤ ꯍꯣꯔꯦꯟ ꯃꯥ ꯊꯕꯛ ꯆꯤꯜꯂꯦ ꯍꯥꯏꯕꯅꯤ ꯁꯥꯏꯗꯩꯩꯅꯦ ꯇꯧꯔꯒ
ꯈꯪ ꯗꯦ ꯂꯩꯔꯤꯨꯛ ꯄꯥꯔꯒꯦ ꯍꯥꯏꯕ ꯃꯥꯜꯂꯦ ꯀꯣꯜ ꯇꯧꯅꯤꯡꯗ꯭ꯔꯦ ꯍꯥꯏꯌꯦ ꯕꯤꯠ ꯂꯩꯇ꯭ꯔꯦ ꯍꯥꯏ
ꯐꯥꯒꯤ ꯇꯧꯕꯅꯤ ꯃ ꯐꯥꯒꯤ ꯌꯥꯝ ꯍꯩꯕꯅꯦ
ꯈꯟꯗꯦ ꯐꯒꯤꯔꯥ ꯐꯥꯒꯤ ꯅꯠꯇꯕ꯭ꯔꯥ ꯑꯩꯅ ꯐ꯭ꯔꯤ ꯑꯣꯏꯕ꯭ꯔꯣ ꯍꯥꯏꯔꯒ ꯀꯩꯗꯧꯁꯦ ꯍꯥꯏꯕ ꯑꯌꯦ ꯁꯤ ꯕꯗꯣ ꯑꯗꯨꯅꯦ ꯑꯩꯅ ꯃꯡ ꯐꯔꯁꯦ ꯍꯥꯏꯒꯦ ꯇꯧꯕꯅꯦꯅ ꯍꯥꯏꯕꯤꯕ
ꯑꯗꯨ
ꯆꯥꯡꯗꯣ ꯃꯥꯅꯦ ꯑꯗꯨꯒꯤ ꯑꯩꯅ ꯑꯃꯨꯛ ꯐꯔꯁꯦ ꯍꯥꯏꯒꯦ ꯇꯧꯕꯅꯦꯅ ꯍꯥꯏꯕꯤꯕ
ꯑꯣ
ꯅꯣ ꯎꯁꯤꯠꯇꯕꯅꯤ
ꯅꯪꯗꯤ ꯀꯩ ꯏꯟꯖꯥꯡ ꯆꯥꯕ꯭ꯔꯣ
ꯉꯁꯤꯗꯤ ꯃꯁ꯭ꯔꯨꯝꯗꯨ ꯆꯥꯏ ꯉꯔꯥꯡꯒꯤ ꯃꯁ꯭ꯔꯨꯝꯗꯣ ꯃꯨꯛ ꯊꯣꯡꯕ
ꯍꯥꯎꯋꯤꯅꯥ
ꯃꯁ꯭ꯔꯨꯝ ꯆꯥꯅꯤꯡꯉꯦ
ꯑꯁ ꯃꯁ꯭ꯔꯨꯝ ꯍꯥꯎꯇꯦꯗ ꯑꯩꯈꯣꯏꯒꯤꯗꯨ ꯍꯥꯏꯕꯗꯤ ꯅꯦꯁ ꯊꯨꯝꯕꯒꯤ ꯃꯍꯥꯎꯗꯤ ꯂꯩꯇꯦꯅꯦ ꯌꯥꯝ ꯆꯝꯕ ꯋꯥꯟꯗ ꯍꯧꯖꯤꯛ ꯄꯥꯔꯄꯜ ꯀꯂꯔꯅꯦ
ꯄꯔꯄꯜ ꯀꯂꯔꯗ
ꯍꯣꯏ ꯈꯪꯕ꯭ꯔꯥ ꯅꯪ
ꯍꯣꯏꯁ ꯈꯪꯗꯦꯅꯦ ꯑꯗꯨꯗꯤ
ꯕ꯭ꯔꯥꯎꯟꯗꯨꯁꯨ ꯂꯩꯅꯀꯣ ꯑꯃ ꯍꯥꯔꯠ ꯇꯧꯔꯒ ꯑꯗꯨꯒꯤ ꯇꯥꯏꯞꯅꯤ ꯑꯣꯏꯕ
ꯅꯪꯗꯤ ꯂꯥꯏꯔꯤꯛ ꯄꯥꯔꯕꯣ
ꯉꯁꯤ ꯂꯥꯏꯔꯤꯛ ꯄꯥꯁꯦ ꯇꯧꯔꯒ ꯉꯁꯤ ꯂꯥꯏꯔꯤꯛ ꯄꯥꯁꯦ ꯇꯧꯔꯒ ꯑꯩꯒꯤ ꯔꯨꯝ ꯃꯅꯥꯛꯃꯛꯇ ꯍꯨꯏ ꯁꯥꯞ ꯁꯦꯝꯃ ꯂꯩꯅꯦ ꯑꯩꯈꯣꯏ ꯄꯥꯔꯇꯤꯁꯤꯡꯁꯦ
ꯑꯁ
ꯍ
ꯑꯁꯤ ꯃꯈꯣꯟꯁꯤꯔ ꯕꯦꯛꯒ꯭ꯔꯥꯎꯟꯗ ꯇꯥꯕꯗꯣ
ꯍꯨꯏꯁꯥ ꯀꯠ ꯈꯔ ꯂꯩ ꯑꯗꯨꯒꯤ ꯑꯁ ꯑꯩ ꯄꯥꯕ ꯌꯥꯗꯕꯒꯤ ꯀꯣꯜ ꯑꯣꯏꯅ ꯇꯧꯔꯝꯅꯦ ꯑꯩ
ꯁꯦꯁ ꯄꯥꯕ ꯌꯥꯗꯚꯥꯏꯗꯤ ꯀꯩꯩꯅꯣ
ꯗꯤꯁꯇ꯭ꯔꯦꯛꯁꯟ ꯂꯩꯕ ꯂꯥꯡꯕ ꯌꯥꯗꯦꯕ ꯑꯩꯗꯤ ꯂꯥꯡꯉꯗꯤ ꯄ꯭ꯔꯥꯏ ꯄꯥꯕ ꯌꯥꯗꯦꯕ ꯎ ꯄꯥꯔꯁꯨ ꯑꯃꯨꯛ ꯊꯣꯛꯈ꯭ꯔꯕꯗꯣ ꯀꯣꯛꯇꯒꯤ
ꯑꯣ
ꯍꯨꯏꯁꯥ ꯆꯥꯕ꯭ꯔꯣ
ꯍꯥꯥ
ꯍꯨꯏꯁꯥ ꯆꯥꯕ꯭ꯔꯥ ꯅꯪ
ꯗꯩꯗ ꯒꯦꯡ ꯐꯔꯛ ꯌꯥꯝ ꯇꯥꯅꯗꯕꯒꯤꯃꯑꯣꯡꯗꯀꯣ
ꯅꯠꯇꯦ ꯑꯩꯅ ꯍꯥꯏꯕꯗꯤ ꯆꯥꯕ꯭ꯔꯥ ꯍꯥꯏꯕ ꯋꯥꯅꯤꯗ
ꯆꯗꯦ ꯇꯥꯏ ꯌꯦ ꯑꯗꯨꯨꯝꯕ
ꯎꯝ ꯑꯗꯨ ꯆꯥꯗꯦ ꯍꯥꯏꯗꯤ ꯌꯥꯏꯅ
ꯑꯗꯨꯅꯪ ꯅꯠꯇꯤꯗ ꯅꯪꯅ ꯁꯗꯟꯂꯤ ꯑꯗꯨ ꯀꯣꯏꯁꯟ ꯍꯥꯡꯉꯛꯄꯗꯨ ꯀꯩꯗꯧ
ꯑꯦ ꯍꯦ ꯍꯦ ꯍꯦ ꯍꯦ ꯍꯨꯝ ꯆꯥꯕ꯭ꯔꯥ ꯍꯥꯏꯕ ꯃꯇꯝꯗ ꯑꯩꯅ ꯆꯥꯗꯕꯩ ꯍꯪꯕꯅꯦꯗ
ꯆꯥꯕ ꯃꯤ ꯃꯥꯟꯕ꯭ꯔꯥ
ꯎꯝ ꯈꯪꯗꯦꯗ ꯆꯥꯔꯝꯕꯁꯨ ꯌꯥꯏꯅ ꯑꯗꯨꯝ ꯆꯥꯕꯗꯨꯗꯤ ꯑꯩꯈꯣꯏ ꯀꯩꯅꯣꯒꯤ ꯁꯤꯟꯕꯤ ꯑꯩꯈꯣꯏ ꯇ꯭ꯔꯥꯏꯞꯁꯤꯡꯗꯤ ꯑꯌꯥꯝꯕ ꯑꯗꯨꯉꯥꯛꯇ ꯑꯗꯨꯒꯨꯝꯕ ꯆꯥꯕꯅꯤꯅꯀꯣ
ꯑꯩꯉꯣꯟꯗ ꯌꯥꯝ ꯐꯠꯇꯅ ꯂꯧꯕ ꯃꯥꯜꯂꯦꯗ ꯅꯪ ꯆꯥꯔꯝꯕ ꯌꯥꯏꯗ ꯍꯥꯏꯦ ꯍꯥꯏꯔꯗ
ꯎꯝ ꯈꯪꯗꯔꯦꯗꯗꯁ ꯦꯁꯤ ꯁꯤ ꯎꯝ ꯐꯅꯤ ꯈꯣꯏꯗꯣ ꯃꯆꯤꯟ ꯌꯥꯝ ꯊꯤꯅꯦ ꯑꯇꯣꯞꯄ ꯃꯤ ꯀꯣꯜ ꯇꯧꯔꯑꯒ ꯀ ꯇꯔꯣ ꯍꯩꯕꯗꯨꯣ
ꯃꯆꯤꯟ ꯌꯝ ꯊꯤꯅꯦ
ꯇꯧꯕꯤꯔꯣꯏꯅ ꯑꯩꯁꯨ ꯍꯩ ꯄ ꯌꯥꯝ ꯁꯥꯕꯗꯣ
ꯀ ꯀꯃꯥꯏ ꯃꯆ ꯊꯒꯦ ꯅ
ꯊꯝꯕ ꯎꯝ ꯆ ꯁꯤꯚ ꯍꯥꯏꯗꯤ ꯃꯥꯗꯣ ꯀꯣꯜ ꯇꯧꯅꯤꯡꯗ꯭ꯔꯦ ꯍꯥꯏꯔꯒꯀꯣ ꯑꯗꯨꯒ ꯎꯝ ꯑꯗꯨꯗꯤ ꯑꯩꯅ ꯑꯗꯨꯗꯤ ꯅꯪ ꯀꯣꯜ ꯇꯧꯅꯤꯡꯖꯒꯦ ꯑꯇꯣꯞꯄ ꯃꯤꯒ ꯇꯧꯈ꯭ꯔꯒꯦ ꯍꯥꯏꯕꯀꯣ
ꯑꯥ
ꯑꯗꯣ ꯑꯗꯨꯒ ꯁꯨꯃꯥꯏꯅ ꯍꯥꯏꯔꯒ ꯑꯩꯅ ꯅꯪ ꯅꯪꯅ ꯀꯣꯜ ꯇꯧꯅꯤꯡꯗꯦ ꯍꯥꯏꯕꯅꯤ ꯑꯇꯣꯞꯄꯗ ꯇꯧꯈ꯭ꯔꯒꯦ ꯍꯥꯏꯕꯀꯣ ꯑꯗꯨꯗꯤ ꯅ ꯇꯦꯡꯉꯥꯏꯈꯣ ꯑꯩꯁꯨ ꯅꯝꯕꯔ ꯑꯇꯣꯞꯄ ꯁꯤꯜꯂꯣ ꯍꯥꯏꯌꯦ ꯑꯗꯨꯒ ꯃꯥ ꯅꯝꯕꯔ ꯑꯃ ꯁꯤꯟꯈꯤꯒꯦ ꯑꯗꯨ ꯃꯥ ꯑꯇꯣꯞꯄ ꯃꯤꯒ ꯋꯥꯔꯤ ꯁꯥꯈꯤ ꯍꯥꯏꯌꯦ ꯑꯗꯨꯒ ꯃꯊꯪꯗ ꯑꯩꯉꯣꯟꯗ ꯇꯧꯔꯛꯈꯤ ꯑꯩ ꯇꯠ ꯇꯧꯕꯤꯔꯣ
ꯎꯝ
ꯃꯤꯅ ꯉꯁꯥꯏ ꯍꯪꯕꯗꯀꯣ ꯐꯖꯅ ꯈꯨꯝꯖꯔꯒ ꯅꯠꯇ꯭ꯔꯣ ꯑꯗꯨꯗꯅꯦ ꯍꯥꯏꯗꯤ ꯀꯗꯥꯏ ꯇꯧꯋꯦꯕ ꯃꯤꯒ ꯇꯧꯋꯦ ꯍꯥꯏꯌꯦ ꯇꯧꯋꯦ ꯍꯥꯏꯕ ꯀꯩꯁꯨ ꯀꯥꯏꯗꯦꯅ ꯑꯩꯁꯨ ꯑꯗꯨꯝ ꯇꯧꯋꯦ ꯍꯥꯏꯌꯦꯅ ꯇꯧꯅꯤꯡꯗꯔ꯭ꯒ ꯇꯣꯛꯀꯅꯤꯗꯅ ꯀꯩꯗꯧꯔꯝꯃꯤꯅꯣ ꯅꯠꯇ꯭ꯔꯣ ꯁꯥꯗꯕ꯭ꯔꯣ ꯅꯣꯏ
ꯃꯁꯤꯗꯤ ꯌꯥꯝ ꯁꯥꯕꯅ ꯂꯣꯏꯔꯦ ꯑꯩꯁꯨ
ꯉꯁꯤ ꯌꯥꯝ ꯁꯥꯕ꯭ꯔꯣ ꯑꯩꯁꯨ ꯌꯥꯝ ꯁꯥꯏꯌꯦ ꯑꯁ ꯑꯩ ꯉꯁꯥꯏꯗꯤ ꯁꯥꯗꯕꯅꯦꯕꯀꯣ ꯊꯕꯛ ꯇꯧꯕꯒꯤ ꯌꯥꯝ ꯁꯥꯕꯗꯣ ꯑꯩꯒꯤ ꯕꯦꯛꯒ꯭ꯔꯥꯎꯟꯗ ꯐꯦꯟ ꯃꯈꯣꯟ ꯇꯥꯕ꯭ꯔꯥ
ꯅꯪꯒꯤ ꯕꯦꯛꯒꯔ꯭ꯥꯟ ꯑꯃ ꯇꯥꯗꯦ
ꯃꯈꯣꯟ ꯑꯃ ꯐꯥꯎ ꯇꯥꯗꯕ꯭ꯔꯥ
ꯍꯣꯏ
ꯑꯗꯨꯗꯤ ꯌꯥꯔꯦ ꯇꯥꯗ꯭ꯔꯗꯤ ꯇꯥꯒꯦꯔꯥ ꯍꯥꯏꯔꯒꯀꯣ
ꯇꯥꯗꯦꯅꯦ ꯅꯣꯏ ꯀꯦꯟꯁꯂꯦꯁꯟ ꯊꯝꯕꯤ ꯂꯩꯔꯝꯅꯤ
ꯑꯗꯨꯃꯥꯏꯅ ꯊꯝꯃꯅꯤ
ꯀꯔꯤ ꯐꯣꯟ ꯥꯏꯕ꯭ꯔꯣ ꯐꯣꯟꯅꯥ ꯇꯥꯡꯕ ꯄꯥꯏ ꯃꯥꯜ ꯏꯀꯗꯤ
ꯌꯥꯝ ꯇꯥꯡꯝꯒꯦꯗ ꯋꯥꯟ ꯄ꯭ꯂꯁ ꯐꯥꯏꯕꯅꯦ ꯅꯪꯗꯤ
ꯃꯅꯅꯦ
ꯑꯣ
ꯑꯩꯗꯤꯠ ꯋꯥꯟ ꯄ꯭ꯂ꯭ꯂꯁꯔꯁꯨ ꯇꯦꯕ꯭ꯂꯦꯠꯗꯤ ꯑꯩꯒꯤ ꯇꯦꯕ꯭ꯂꯦꯠꯇ ꯇꯧꯕꯅꯦ ꯑꯩ ꯑꯩꯒꯤ ꯐꯣꯟꯗꯨꯗꯤ ꯁꯦꯝꯁꯪ ꯄꯥꯏꯌꯦ
ꯑꯩ ꯁꯦꯝꯁꯨꯡ ꯄꯥꯏꯅꯤꯡꯉꯒ ꯂꯩꯕꯅꯦ ꯑꯗꯨꯝ ꯂꯩꯕ ꯉꯝꯗ꯭ꯔꯦ
ꯑꯩ ꯁꯦꯝꯁꯪꯁꯤ ꯊꯥꯏꯅꯒꯤꯅꯤ ꯑꯗꯥ ꯑꯩꯒꯤꯗ ꯇꯨ ꯊꯥꯎꯖꯟ ꯅꯥꯏꯟꯇꯤꯟꯗ ꯂꯧꯧꯕꯒꯤ ꯐꯣꯟꯅꯤꯅ ꯀꯨꯏꯈ꯭ꯔꯦ ꯁꯤꯟꯕ ꯉꯝꯗꯅ ꯂꯩꯕꯅꯦ ꯃꯥꯗꯤꯁꯤ
ꯍꯧꯖꯤꯛꯀꯥꯟꯗꯤ ꯐꯣꯟꯁꯨ ꯌꯥꯝ ꯇꯥꯡꯉꯦ
ꯍꯣꯏꯅꯦ
ꯂꯩꯕ ꯉꯝꯗꯣꯏꯅꯦ ꯈꯨꯗꯛ ꯈꯨꯗꯛꯇ ꯍꯥꯏꯕꯅꯤꯀꯣ ꯑꯗꯨꯗꯤ ꯑꯗꯨꯝ ꯄꯥꯏꯔꯒ ꯂꯩꯔꯦ ꯑꯩ ꯑꯥ ꯃ ꯆꯠ ꯃꯆꯦꯞ ꯀꯩꯗꯧꯕ꯭ꯔꯣ
ꯑꯣ ꯆꯦꯞꯀꯤꯗꯨ ꯅꯪꯔꯣꯑꯣ ꯍꯥꯏꯕꯅꯤꯗ
ꯑꯩꯅꯤꯅ
ꯅꯠꯇꯦ ꯑꯩꯒꯤ ꯃꯈꯣꯟꯗꯨꯒ ꯃꯁꯛꯇꯨ ꯆꯥꯟꯅꯗꯦꯕꯅꯤꯗ
ꯑꯩꯒꯤ ꯃꯈꯣꯟꯗꯣ ꯈꯔ ꯌꯥꯛꯄ꯭ꯔꯥ
ꯌꯥꯥꯛꯇ ꯌꯥꯥꯛꯇ
ꯑꯗꯨꯗꯤ ꯁꯛꯀ ꯃꯈꯣꯟꯒ ꯀꯃꯥꯏꯅ ꯃꯥꯟꯅꯗꯕꯅꯣ
ꯑꯗꯨꯝ ꯅꯪꯒꯤ ꯃꯈꯣꯟꯗꯣ ꯍꯥꯏꯕ ꯍꯥꯏꯇꯦꯗ ꯃꯥꯏꯁꯤꯔꯥ ꯈꯪꯗ꯭ꯔꯦ
ꯎ
ꯅꯪ ꯑꯗꯨꯃꯥꯏꯅ ꯍꯥꯏꯕꯤꯔꯕ꯭ꯔꯣ ꯍꯥꯏꯕ ꯍꯩꯇ꯭ꯔꯒ ꯑꯦꯁꯖꯖꯥꯅꯤꯀꯣ ꯍꯥꯏꯥꯏꯕ ꯍ ꯏꯗ꯭ꯔꯣꯒ ꯍꯟ ꯑꯗꯣ ꯍꯧꯖꯤꯛꯀꯥꯟꯗꯤꯀꯣ ꯐꯣꯇꯣꯗ ꯌꯥꯝ ꯊꯥꯖꯗꯕꯅ ꯐꯩ ꯍꯥꯏꯕꯗꯤ ꯐꯣꯇꯣꯗꯤ ꯂꯣꯏ ꯐꯖꯕ ꯌꯥꯔꯦꯅꯦ ꯍꯧꯖꯤꯛꯇꯤ
ꯃꯥꯅꯤ ꯃꯥꯅꯤ ꯆꯨꯃꯦ
ꯌꯥꯗ꯭ꯔꯦ ꯍꯧꯖꯤꯒꯤꯗ
ꯐꯣꯇꯣꯗ ꯐꯖ ꯐꯣꯇꯣꯗ ꯊꯤꯕꯁꯨ ꯂꯩꯕꯅꯦꯍꯦ ꯑꯁꯦꯡꯕꯗ ꯐꯖꯔꯒꯀꯣ ꯅꯪꯗꯣ ꯈꯪꯕ꯭ꯔꯥ ꯑꯗꯨꯒꯨꯝꯕꯗꯣ ꯑꯗꯨꯒꯨꯝꯕꯗꯣ
ꯍꯪꯉꯦꯅ ꯍꯥꯏꯗꯤ ꯍꯧꯖꯤꯛꯀꯥꯟꯗꯤ ꯅꯣꯏꯅ ꯎ ꯀꯩꯅꯣ ꯍꯥꯞꯄꯅꯤꯅꯀꯣ ꯏꯟꯁꯇꯥꯒ꯭ꯔꯥꯝ ꯅꯤ ꯑꯗꯣ ꯏꯐꯦꯛ ꯍꯥꯞꯀꯅꯤ ꯑꯗꯨꯃꯥꯏꯅ ꯇꯧꯕꯅꯤꯅ ꯍꯣꯏ ꯑꯗꯨꯝ ꯐꯣꯇꯣ ꯑꯗꯨꯒꯨꯝꯕꯗꯗꯤ ꯊꯥꯖꯗꯕꯅ ꯐꯩꯕꯣ ꯔꯔꯤꯌꯦꯜ ꯐꯦꯁꯇ ꯊꯥꯖ ꯔꯦ ꯐꯁꯇ
ꯑꯩ ꯑꯗꯨꯗꯤ ꯚꯗꯤꯑꯣ ꯀꯣꯜ ꯇꯧꯁ꯭ꯔꯣ
ꯗ ꯍꯥꯏꯗ ꯀ
ꯁꯤꯁꯨ ꯚꯗꯤꯑꯣ ꯀꯣꯜ ꯇꯧꯕ ꯌꯥꯔꯗꯤ ꯅꯨꯡꯉꯥꯏꯅꯤ ꯁꯤꯒꯤ ꯁꯤꯒꯤ ꯋꯥꯔꯤ ꯁꯥꯁꯦ ꯁꯤꯒꯤ ꯋꯥꯔꯤ ꯁꯥ ꯁꯤꯦ ꯚꯤꯗꯤꯑꯣ ꯀꯣꯜ ꯇꯧꯕ ꯌꯥꯔꯗꯤ ꯅꯨꯡꯉꯥꯏꯒꯅꯤ ꯃꯍꯦꯟꯅ
ꯑꯗꯨꯅꯦ ꯅꯨꯡꯉꯥꯏꯒꯅꯤꯀꯣ ꯎꯄꯥꯏ ꯂꯩꯇ꯭ꯔꯦ ꯍꯕꯅꯤ ꯍꯥꯏ ꯍꯥꯏ ꯅꯨꯄꯥꯕꯨ ꯀꯣꯏꯕ ꯌꯥꯕ꯭ꯔꯣ
ꯀꯣꯏꯔꯝꯃꯨꯅꯤꯗ ꯀꯣꯏꯒꯗꯧꯕ ꯃꯥꯜꯂꯦꯗ
ꯀꯩꯒꯤꯅꯣ ꯁꯛ ꯊꯤꯕꯅꯦ
ꯁꯇꯤ ꯐꯁꯩꯗ ꯊꯤꯗꯦꯗꯥ
ꯑꯁ ꯍꯥꯏꯗꯒꯤꯅ ꯁꯛ ꯊꯤꯕꯅꯤꯅꯦꯕꯣ ꯅꯨꯄꯥꯅ ꯄꯥꯝꯗꯕꯅꯦ
ꯏ ꯐꯥ ꯀꯣꯏꯔꯨꯝꯅꯤꯗ
ꯆꯠꯕ ꯃꯤꯕꯨ ꯀꯅꯥꯅ ꯄꯥꯝꯒꯦꯔꯣ
ꯅꯪ ꯀꯅꯥꯅꯁꯨꯛ ꯊꯤ ꯍꯥꯏꯕ꯭ꯔꯣ ꯅꯪ ꯅꯁꯥꯅ ꯍꯥꯏꯕ꯭ꯔꯣ
ꯑꯅꯦ ꯍꯥꯏ
ꯅꯁꯥꯅ ꯀꯃꯥꯏꯅ ꯍꯥꯏꯒꯗꯧꯕ ꯃꯤꯅ ꯐꯖꯩꯌꯦ ꯊꯤ ꯍꯥꯏꯕꯁꯤ ꯃꯤꯅ ꯍꯥꯏꯒꯗꯕꯅꯤꯅ
ꯁꯤꯌꯦ ꯒꯣ ꯑꯩ ꯈꯔ ꯈꯔ ꯍꯥꯟꯅꯗꯤ ꯑꯗꯨꯝ ꯍꯥꯏꯒꯦꯕ ꯗꯈꯔ ꯀꯪꯕ ꯀꯥꯟꯗꯗꯤ ꯈꯔ ꯐꯖꯔꯝꯃꯦꯕꯀꯣ
ꯑꯣꯏꯗꯅ ꯍ‌ꯦꯟꯅꯥ ꯐꯖꯩꯗꯥꯥ
ꯅꯣꯏꯅꯔ‌ꯦꯕꯀ‌ꯣ ꯑꯩꯗ‌ꯧ
ꯑꯣ ꯑꯗꯨꯗꯤ ꯅꯪꯒꯤ ꯋꯥꯆꯦꯞꯀꯤꯗꯨꯣ ꯀꯪꯕꯤꯒꯦꯔꯥ ꯅꯣꯏꯕ ꯃꯇꯝꯒꯤꯔ
ꯑꯗꯨꯗꯣ ꯈꯔ ꯀꯪꯕ ꯃꯇꯝꯒꯤ ꯑꯣꯏꯒꯅꯤ ꯍꯧꯖꯤꯛ ꯅꯣꯏꯕꯒꯤꯗꯤ ꯑꯥ ꯑꯩꯅ ꯐꯣꯠꯇꯣ ꯌꯥꯝ ꯀꯥꯞꯄ ꯑꯣꯏꯗꯦ ꯑꯩ ꯐꯣꯇꯣ ꯑꯁ ꯌꯥꯗ꯭ꯔꯦꯗ ꯑꯗꯨꯗꯣ ꯑꯗꯨꯝ ꯍꯥꯏꯔꯒ ꯂꯩꯔꯦꯅꯦ ꯑꯩꯗꯤ
ꯀꯔꯤꯅꯣ ꯍꯥꯏꯕ ꯌꯥꯗꯦ ꯍꯥꯏꯕꯗꯨꯔꯣ
ꯍꯣꯏꯣꯏ
ꯇ ꯍꯥ ꯂꯩ ꯂꯩꯅꯣ
ꯃꯥ ꯂꯩꯦꯔꯦ
ꯃꯨꯛ ꯇꯧꯁꯦꯃꯨꯛꯇ ꯇꯧꯁꯦ
ꯑꯣ ꯁꯤꯅꯤꯁꯦꯀꯣ ꯃꯤꯅ ꯉꯁꯥꯏꯅ ꯀꯩꯅꯣ ꯍꯥꯏꯕꯗꯤ ꯌꯥꯗ꯭ꯔꯕ
ꯑꯗꯨꯝ ꯀꯔꯤ ꯇꯨꯝꯅꯤꯡ ꯇꯨꯝꯅꯤꯡꯈ꯭ꯔꯕ ꯃꯥꯜꯂꯦꯗ ꯅꯪꯁꯦ
ꯑꯩꯔꯣ
ꯎꯝ